ꯇꯠꯈ꯭ꯔꯦꯅꯦ
ꯍꯣꯢ
ꯎ
ꯃꯣꯏ ꯂꯩꯔꯤꯕ꯭ꯔꯣ
ꯎꯝ ꯂꯩꯔꯤꯌꯦ
ꯍꯣꯏ ꯑꯗꯨꯝ ꯂꯩꯈ꯭ꯔꯣ
ꯎꯝ ꯁꯥꯟꯅꯔꯒ ꯂꯩ
ꯃꯥ ꯂꯩꯔꯗꯤ ꯑꯅꯤꯃꯛꯁꯨ ꯄꯥꯈꯪꯕ ꯍꯧꯒꯦꯔꯣ
ꯆꯥꯛ ꯊꯣꯡꯅꯕ ꯇꯧꯔꯒ ꯂꯩꯔꯦ ꯑꯩꯈꯣꯏ ꯅꯨꯄꯥ
ꯍꯣꯏꯁ ꯉꯟꯗꯤ ꯉꯜꯂꯦꯍꯦ ꯍꯧꯖꯤꯛ ꯄꯨꯡ ꯅꯤꯄꯥꯜ
ꯎꯝ ꯃꯥꯗꯤ ꯌꯥꯝ ꯉꯥꯜꯕꯅꯧ ꯎꯝ
ꯃꯣꯏ ꯏ ꯈꯨ ꯏꯖ ꯀꯜꯂꯦꯍꯦ
ꯎꯝ
ꯁꯥꯟꯗꯨꯁꯨ ꯐꯗꯤ ꯐꯠꯇꯦ
ꯍꯣ ꯐꯠꯇꯕꯅꯦ ꯑꯕꯣꯛꯅ ꯀꯧꯔꯒ ꯂꯩꯕ ꯃꯥꯜꯂꯦ ꯑꯩ ꯃꯄꯥꯟꯗ ꯊꯣꯛꯀꯦ
ꯍꯣꯏ ꯅꯪꯕꯨ ꯀꯧꯕ꯭ꯔꯥ
ꯎꯝ ꯑꯩꯕꯨꯗꯤ ꯀꯥꯎꯗꯦꯗ
ꯑꯣ ꯑꯣ ꯑꯣ ꯑꯩꯗꯤ ꯅꯪꯕꯨ ꯀꯧꯕ꯭ꯔꯥ
ꯑꯝ
ꯃꯁꯤꯗꯤ ꯋꯦꯗꯔ ꯈꯔ ꯅꯨꯡꯉꯥꯏꯌꯦ
ꯎꯝ
ꯉꯔꯥꯡꯗꯤ ꯅꯣꯡ ꯆꯨꯕꯅ ꯉꯁꯤꯁꯨ ꯏꯚꯅꯤꯡꯅꯤ ꯑꯃꯨꯛꯀ ꯅꯣꯡ ꯆꯨꯒꯦꯔꯥ ꯈꯪꯗꯦ
ꯎꯝ ꯌꯥꯝ ꯁꯥꯏꯌꯦ
ꯎꯝ ꯁꯥꯔꯗꯤ ꯅꯣꯡ ꯆꯨꯒꯅꯤ
ꯎꯝ
ꯑꯟ
ꯃꯤ ꯌꯥꯝ ꯃꯈꯣꯟ ꯌꯥꯝ ꯇꯥꯏꯅꯦ
ꯍꯣꯏ ꯅꯣꯏꯒꯤ ꯑꯍꯟꯁꯤꯡꯗꯤ ꯕꯖꯥꯔ ꯆꯠꯈ꯭ꯔꯕ꯭ꯔꯣ
ꯎꯝ ꯑꯣꯖꯔ ꯆꯠꯈꯤ
ꯅꯪꯁꯨ ꯑꯩꯒꯤ ꯌꯨꯝꯗ ꯂꯥꯛꯔꯒ ꯐꯤ ꯁꯥꯥꯕ ꯇ꯭ꯔꯥꯏ ꯇꯧꯔꯗꯤ ꯌꯥꯝ ꯐꯒꯗꯕꯅꯦ ꯑꯩꯒꯤ ꯏꯃꯨꯛꯀ ꯂꯣꯏꯈ꯭ꯔꯗꯤ ꯅꯪ ꯁꯥꯅꯤꯡꯉꯥꯏ ꯐꯪꯉꯔꯣꯏ
ꯂꯥꯁ ꯂꯥꯁ ꯑꯩ ꯑꯩ ꯂꯥꯛꯒꯦ
ꯍꯣꯏ ꯂꯥꯁꯀꯤꯗꯣ ꯅꯪꯁꯨ ꯇ꯭ꯔꯥꯏ ꯇꯧꯔꯣ ꯑꯩꯁꯨ ꯍꯥꯟꯅꯗꯤ ꯅꯪꯗꯤ ꯑꯗꯨ ꯍꯧꯖꯤꯛ ꯀꯥꯟꯗꯤ ꯈꯔ ꯍꯩꯈ꯭ꯔꯦ
ꯎꯝ ꯌꯥꯝ ꯐꯔꯦ ꯂꯣꯏꯔꯤ ꯀꯥꯟ ꯑ ꯂꯣꯏꯕꯒꯗꯧꯕ ꯀꯥꯟꯗꯀꯣ
ꯍꯣꯏ ꯍꯣꯏ
ꯁꯥꯕ ꯍꯩꯗ꯭ꯔꯕꯗꯤ ꯌꯥꯝ ꯐꯖꯔꯣꯏꯕ
ꯎꯝ ꯎꯝ ꯆꯥꯕ ꯍꯩꯔꯗꯤ ꯑꯩꯒꯤ ꯐ꯭ꯔꯦꯟ ꯑꯃꯗꯣ ꯑꯩꯕꯨ ꯐꯣꯟ ꯇꯧꯔꯛꯑꯒ ꯅꯪ ꯀꯔꯤ ꯇꯧꯔ ꯂꯩꯕ꯭ꯔꯥ ꯍꯥꯏꯔ ꯑꯩ ꯐꯤ ꯁꯔꯥ ꯂꯩꯌꯦ ꯅꯪ ꯐꯤ ꯁꯥꯕ ꯍꯩꯔꯗꯤ ꯃꯔꯨꯞꯒꯤ ꯑꯃ ꯐꯤ ꯁꯥꯕꯤꯌꯣꯅꯦ ꯍꯥꯏꯌꯦ ꯅꯣꯡꯒꯤꯗꯤ ꯍꯥꯏꯌ ꯁ ꯍꯦꯣ ꯌꯥꯅꯤꯅꯦ ꯍꯧꯖꯤꯛꯀꯥꯟ ꯃꯥ ꯃꯔꯨꯞ ꯈꯣꯝꯃꯦ ꯍꯥꯏꯌꯦ ꯑꯗꯨꯒꯤ ꯅꯧꯅꯗꯤ ꯍꯩꯔꯗꯤ ꯁꯥꯕ ꯌꯥꯕꯅꯤꯅꯦꯅ ꯑꯩꯉꯣꯟꯗ ꯍꯥꯏꯌꯦ
ꯎꯝ ꯌꯥꯝ ꯐꯩꯌꯦ ꯑꯗꯨꯗꯤꯀꯣ
ꯄꯤꯅꯤꯡꯉꯥꯢꯗꯣ ꯁꯥꯕ ꯍꯩꯇꯦꯗ
ꯎꯝ
ꯑꯩꯈꯣꯏꯒꯤ ꯑꯗꯨꯝ ꯌꯨꯝꯗ ꯂꯩꯅꯤꯡꯉꯥꯏ ꯁꯥꯕ ꯋꯥꯅꯤ
ꯍꯣꯏ
ꯀꯥꯠ ꯑꯣꯏꯔꯗꯤꯀꯣ ꯐꯤ ꯇꯔꯥꯒꯨꯝꯕ ꯁꯥꯔꯗꯤ ꯂꯤꯁꯤꯡ ꯇꯔꯥ ꯗꯤ ꯐꯪꯅꯤꯅꯦ
ꯎꯝ ꯑꯩꯏꯁꯦ ꯍꯤꯡꯕ ꯂꯝꯕꯤꯗꯤ ꯐꯥꯒꯗꯕ
ꯎꯝ ꯢꯕꯅꯤꯗꯨ ꯢꯕꯅꯤꯗꯨ ꯃꯤꯁꯨ ꯇꯧꯗ꯭ꯔꯒ ꯂꯩꯔꯗꯤꯀꯣ ꯄꯩꯁꯥ ꯂꯥꯛ ꯂꯩꯇ꯭ꯔꯦ
ꯎꯝ
ꯆꯔꯒ ꯍꯤꯡꯅꯤꯉꯥꯏ ꯇꯧꯁꯤꯔꯣ ꯗꯨꯨꯀꯥꯟ ꯇꯧꯁꯤꯔꯥ
ꯑ ꯑꯥ ꯇꯧꯔꯗꯤ ꯏꯕꯥꯅꯤ ꯇꯧꯃꯤꯟꯅꯁꯦ
ꯍꯣꯏ ꯢꯌꯥ꯭ꯔꯗꯤ ꯀꯩꯅꯣ ꯇꯧꯔꯁꯦ
ꯎꯝ
ꯀꯔꯤ ꯊꯕꯛ ꯇꯧꯁꯤꯔꯥ ꯍꯥꯏꯕ ꯈꯟꯁꯦ ꯑꯗꯨꯝ ꯐ꯭ꯔꯤꯗ ꯂꯩꯔꯦ ꯅꯦꯛꯁ ꯌꯥ꯭ꯔꯗꯤ ꯏꯕꯥꯅꯤꯒꯤ ꯏꯆꯥ ꯑꯅꯤꯗꯣ ꯄꯥꯈꯪ ꯐꯥꯔꯅꯤ ꯑꯗꯨ ꯑꯣꯏꯔꯗꯤ ꯅꯨꯡꯉꯥꯏꯈ꯭ꯔꯅꯤ ꯢꯕꯥꯅꯤ
ꯎꯝ ꯍꯧꯖꯤꯛꯁꯨ ꯌꯥꯝ ꯋꯥ ꯉꯥꯡꯅꯤꯡꯅ ꯂꯣꯏ ꯂꯩꯔꯤꯅꯦ
ꯑꯣ ꯍꯣꯏ ꯅꯨꯡꯁꯤꯌꯦ ꯍꯧꯖꯤꯛꯇꯤ ꯃꯕꯥꯅꯤ ꯁꯅꯥꯔꯥ ꯂꯩꯕ꯭ꯔꯣ
ꯍꯣꯏ ꯃꯄꯜꯗ ꯑꯩꯉꯣꯟꯗ ꯆꯪꯂꯛꯇꯦ
ꯑꯁ ꯌꯥꯝ ꯅꯨꯡꯉꯥꯏꯔꯦꯅꯦ ꯆꯪꯂꯛꯇꯕꯗꯣ ꯐꯥꯔꯦ ꯃꯕꯥꯅꯤ ꯇꯤꯟꯅꯔꯗꯤ ꯅꯣꯡꯉꯥꯏꯒꯅꯤ ꯃꯕꯥꯅꯤ
ꯑꯗꯨꯗ ꯎꯝ ꯑꯗꯨꯝ ꯊꯨꯔꯒ ꯆꯠꯈ꯭ꯔꯦ
ꯑꯥ ꯑꯥ ꯑꯥ ꯃꯥꯕꯨꯗꯤ ꯇꯤꯟꯅꯅꯤꯡꯉꯅꯦ ꯃꯥꯁꯦ ꯃꯕꯅꯤꯗꯤ ꯌꯥꯏ ꯇꯤꯟꯅꯔꯁꯨ ꯈꯠꯅꯗꯕꯒꯤꯒꯣ ꯑꯗꯨ ꯅꯨꯡꯉꯥꯏꯕ ꯅꯨꯄꯥ ꯃꯥꯗꯤ ꯈꯠꯅꯥꯅꯤꯡꯕꯒꯤ
ꯑꯩꯁ ꯌꯥꯗꯦ
ꯎꯗꯕ ꯃꯇꯝꯗ ꯑꯗꯨꯝ ꯇꯧꯅꯤꯡꯉꯥꯏ ꯇꯧꯕ ꯀꯅꯥꯅ ꯑꯗꯨꯃꯥꯏꯅ ꯇꯧꯅꯤꯡꯉꯥꯏ ꯇꯥꯛꯄꯤꯕ꯭ꯔꯥ ꯈꯪꯗꯦ
ꯈꯪꯗꯦꯅꯦ ꯃꯈꯣꯏ ꯃꯃꯥ ꯃꯄꯥꯁꯤꯡꯁꯨ ꯎꯝ ꯎꯝ ꯅꯣꯏ ꯅꯨꯄꯥꯕꯨ ꯑꯗꯨꯃꯥꯏꯅ ꯇꯧ ꯅ ꯑꯗꯨꯝ ꯇꯧꯋꯤꯅꯦ
ꯑꯣ
ꯌꯥꯝ ꯍꯥꯏꯔꯦ ꯅꯍꯟ ꯑꯗꯨꯝ ꯍꯥꯏꯀꯣ
ꯎꯝ
ꯎꯝ ꯅꯣꯏ ꯅꯣꯢ ꯄꯨꯄꯨꯕꯨ ꯑꯥ ꯅꯣꯏ ꯄꯨꯄꯨꯕꯨ ꯑꯗꯨꯝ ꯇꯧꯋꯣ ꯅꯥꯀꯨꯝ ꯑꯗꯨꯝ ꯍꯥꯏꯕ
ꯎꯝ ꯀꯩꯒꯤꯅꯣꯗꯤ ꯁꯤꯒꯨꯝꯕ ꯑꯩ ꯁ꯭ꯀꯨꯜ ꯀꯥꯕ ꯃꯇꯝꯗ ꯌꯥꯔꯔꯣꯏ
ꯎꯝ ꯎꯝ ꯅꯨꯄꯥ ꯃꯆꯥꯒꯤ ꯃꯄꯥꯅ ꯑꯥ ꯁꯤ ꯅꯨꯄꯥ ꯁꯀꯨꯜ ꯀꯥꯕ ꯃꯐꯝꯗꯗꯤ ꯀꯥꯕ ꯌꯥꯔꯔꯣꯏ ꯍꯥꯏꯕꯅꯦ
ꯍꯣꯢ ꯀꯥꯔꯥꯗꯤꯀꯣ ꯑꯃꯨꯛꯀꯥ ꯁꯀꯨꯜ ꯎꯝ ꯁꯀꯨꯜ ꯐꯝꯃꯤꯟꯅꯔꯒ ꯀꯣ
ꯑꯣꯢ
ꯇꯥꯔꯦ ꯂꯧꯕ ꯌꯥꯗꯦ ꯃꯥꯒꯤ ꯃꯃꯥꯈꯣꯏꯁꯨ ꯎꯝ ꯃꯥꯒꯤ ꯃꯃꯥ ꯈꯣꯢꯁꯨ ꯀꯣ
ꯑꯥ
ꯆꯟꯃꯤꯟꯅꯔꯒ ꯑꯩꯈꯣꯏ ꯅꯨꯡꯉꯥꯏꯗꯧ ꯃꯥꯟꯗ꯭ꯔꯦ
ꯑꯥ ꯅꯨꯡꯉꯥꯏꯗꯧ ꯃꯥꯟꯗ꯭ꯔꯦ ꯑꯩꯈꯣꯏꯗꯤ ꯊꯥꯛ ꯃꯥꯟꯅꯗꯕꯒꯤ
ꯍꯣꯢ ꯍꯣꯢ
ꯎꯝ
ꯃꯣꯏꯗꯤ ꯏꯅꯥꯈꯨꯕꯅꯤꯅ ꯃꯣꯏ ꯂꯧꯍꯧꯕ ꯑꯩꯈꯣꯏ ꯂꯧꯅꯤꯡꯕ ꯍꯧꯔꯅꯤ ꯇꯤꯟꯅꯥꯕ ꯌꯥꯗ꯭ꯔꯦ ꯁꯀꯨꯜ ꯀꯥꯕ ꯍꯧꯔꯗꯤ
ꯎꯝ
ꯃꯅꯤꯗꯤ ꯑꯗꯨꯝ ꯀꯥꯕ ꯌꯥꯔꯦ ꯑꯩꯈꯣꯏ ꯂꯩꯀꯥꯏꯗ
ꯎꯝ ꯍꯥꯟꯀꯣ ꯎꯝ ꯕꯥꯖꯥꯔꯗ ꯕꯖꯥꯔꯗ ꯀ꯭ꯔꯣꯛꯁ ꯑꯣꯔꯤꯒꯤ ꯀꯣꯄꯤꯗꯣ
ꯑꯣ ꯑꯣ
ꯄꯨꯔꯛꯀꯦ ꯍꯥꯏꯕꯅꯦ ꯁꯕꯦꯟ ꯐꯤꯞꯇꯤ ꯑꯦꯠ ꯐꯤꯞꯇꯤ ꯁꯚꯦꯟ ꯐꯤꯐꯇꯤ ꯑꯦꯠ ꯐꯤꯐꯇꯤ ꯍꯥꯏꯌꯦ
ꯑꯥ ꯑꯥ
ꯎꯝ ꯑꯩꯁ ꯎꯝ ꯗꯨꯀꯥꯟ ꯑꯃꯗꯁꯨ ꯁꯣꯞ ꯁꯣꯞ ꯀꯣ
ꯎꯝ
ꯌꯣꯟꯕ ꯂꯨꯄꯥ ꯇꯔꯥ ꯇꯔꯥꯒꯤ ꯌꯥꯝ ꯐꯩꯅꯦ
ꯎꯄꯥ ꯇꯔꯥ ꯇꯔꯥ
ꯎꯝ
ꯃꯥꯔꯤ ꯐꯩꯌꯦ
ꯇꯔꯥꯒꯤꯗꯣ ꯀꯞ ꯑꯅꯤꯒꯨꯝꯕ ꯊꯣꯛꯀꯅꯤꯗ
ꯑꯗꯨ ꯀꯔꯤ ꯃꯃꯤꯡꯗꯣ ꯀꯔꯤꯔꯣ ꯃꯨꯁꯔꯨꯝꯒꯤꯔꯥ ꯀꯔꯤꯒꯤꯔꯣ
ꯑꯁ ꯎꯝ ꯚꯦꯖꯤꯇꯦꯕꯜꯒꯤꯅꯦ ꯑꯩꯅ ꯂꯧꯕꯗꯤ ꯚꯤꯖꯤꯇꯦꯕꯜ ꯃꯤꯛꯁꯇꯣ ꯌꯦꯟꯒꯤꯁꯨ ꯂꯩꯑꯦ ꯑꯁ ꯑꯥꯎ ꯑꯩꯁꯨ ꯌꯥꯝ ꯂꯩꯌꯦꯅꯦ
ꯅꯣꯡꯃꯥꯗꯤ ꯊꯛꯄ ꯇꯥꯔꯦ ꯑꯦꯅꯔꯖꯤ
ꯎꯝ ꯑꯩꯈꯣꯏ ꯑꯩꯈꯣꯏ ꯑꯅꯤ ꯕꯥꯖꯥꯔ ꯆꯠꯄꯗ ꯂꯧꯁꯦ
ꯍꯣꯏ ꯍꯣꯏ ꯅꯨꯡꯗꯥꯡ
ꯍꯥꯥ
ꯅꯨꯡꯗꯥꯡꯗ ꯊꯛ
ꯑꯥ ꯑꯩꯅ ꯈꯪꯅꯤꯡꯕ ꯑꯃ ꯀꯔꯤ
ꯎꯝ ꯏꯁꯤꯡ ꯍꯥꯞꯄ꯭ꯔꯥꯒ ꯊꯣꯡꯕ꯭ꯔꯣ
ꯑꯥ ꯏꯁꯤꯡꯗꯣ ꯐꯨꯠꯂꯒ ꯀꯣ
ꯑꯣ ꯑꯣ
ꯂꯣꯏꯔꯒ ꯑꯥ ꯑꯁꯪ ꯑ ꯑꯗꯨ ꯂꯥꯎ
ꯎꯝ ꯍꯣꯏ ꯍꯣꯏ ꯊꯛꯄ ꯅꯨꯡꯉꯥꯏꯔꯗꯤ ꯑꯩꯁꯨ ꯊꯪꯅꯤꯡꯉꯦ
ꯎꯝ ꯊꯛꯄ ꯅꯨꯡꯉꯥꯏꯌꯦ
ꯎ ꯅꯨꯡꯊꯤꯟꯒꯨꯝꯕ ꯆꯥꯡ ꯂꯩꯇꯕ ꯃꯐꯝ ꯀꯥꯟꯗꯀꯣ ꯆꯥꯛ ꯂꯝꯕ ꯀꯥꯟꯗ ꯊꯛꯄ ꯌꯥꯒꯅꯤ ꯄꯤꯀꯦꯠꯔꯣ
ꯑꯥ
ꯇꯤꯀꯦꯠ ꯑꯃꯗꯥ ꯂꯨꯄꯥ ꯇꯔꯥ ꯇꯔꯥ
ꯎꯝ
ꯑꯩꯁ ꯌꯥꯝ ꯍꯣꯡꯉꯦꯀꯣ
ꯎꯝ ꯐꯥꯏꯌꯦ
ꯎꯝ ꯂꯨꯄꯥ ꯎꯝ ꯅꯨꯄꯥ ꯑꯃ ꯀꯔꯤꯅꯣ ꯐꯝꯕ ꯃꯅꯥꯛꯇꯔꯣ
ꯎꯝ ꯀꯅꯥꯅꯣ
ꯅꯨꯄꯥ ꯑꯃ ꯄꯩꯁꯥꯒꯨꯝꯕ ꯀ꯭ꯔꯤꯅꯣ ꯇꯧꯔꯒ ꯀꯝꯄ꯭ꯌꯨꯇꯔ ꯐꯝꯕ ꯅꯨꯄꯥꯒꯤ ꯃꯅꯥꯛ ꯗꯨꯀꯥꯟ ꯑꯃ ꯂꯩ
ꯎꯝ ꯑꯥ ꯔꯥꯅꯤ ꯃꯥꯔꯀꯦꯠꯒꯤ ꯃꯈꯥꯗ
ꯑꯥ ꯑꯥ ꯄꯣꯠ ꯌꯥꯝ ꯖꯥꯒ ꯂꯩꯕꯗꯨꯀꯣ
ꯑꯩꯁ ꯌꯥꯥꯝ ꯂꯩꯌꯦ ꯅꯨꯪꯉꯥꯏꯌꯦꯅꯦ ꯁꯄ꯭ꯥꯢꯁꯤ ꯁꯨ
ꯍꯣꯏ
ꯅꯍꯥꯟ ꯉꯍꯥꯟ ꯋꯥꯟ ꯐꯤꯐꯇꯤꯗꯨꯗꯣ ꯂꯧꯔꯒ ꯆꯥꯏꯌꯦ꯫
ꯍꯧꯕ꯭ꯔꯣ
ꯊꯥꯎꯖꯟ ꯇ꯭ꯋꯦꯟꯇꯤ ꯐꯥꯏꯚ ꯇꯔꯥ ꯈꯪꯗꯦ
ꯑꯅꯧꯕꯥ
ꯑꯅꯧꯕ ꯑꯅꯧꯕꯗꯤ ꯅꯠꯇꯦ ꯔꯦꯠꯇꯣ ꯎꯝ ꯑꯗꯨ ꯍꯥꯎꯗꯤ ꯍꯧꯋꯦ ꯑꯗꯨꯕꯨ ꯑꯩꯅ ꯊꯣꯡꯕ ꯍꯩꯗꯕꯀꯣ
ꯍꯣ ꯍꯣ
ꯏꯁꯤꯡ ꯈꯔ ꯌꯥꯝꯕꯒꯤ ꯍꯥꯎꯗꯕ
ꯎꯝ ꯖꯥꯠ ꯊꯣꯡꯉꯗꯤ ꯍꯧꯅꯤ
ꯎꯝ ꯁꯤꯡ ꯈꯔ ꯈꯖꯤꯛꯇꯪ ꯍꯥꯞꯄꯒ ꯀꯣ ꯊꯣꯡꯉꯗꯤ ꯌꯥꯝ ꯍꯥꯎꯅꯦ꯫
ꯃꯣꯏꯒꯤ ꯁꯣꯞ ꯊꯥ ꯆꯥꯡꯔꯗꯤ ꯎꯝ ꯆꯥꯅꯤꯡꯉꯥꯏ ꯌꯥꯝ ꯂꯩꯔꯦ꯫
ꯑꯁ ꯂꯥꯎꯅꯤꯡꯕꯅꯥ ꯂꯥꯎꯅꯤꯡꯕꯅꯥ꯫
ꯖꯥꯠ ꯖꯥꯠ ꯂꯩꯌꯦ꯫
ꯍꯣꯏ
ꯂꯩꯗꯤ ꯀꯕꯥꯞꯀꯤ ꯑ ꯀꯝꯕꯥꯞꯇ ꯍꯥꯞꯄ, ꯑ ꯕ꯭ꯂꯛꯇꯣ ꯄꯦꯄꯔꯗꯣ ꯍꯎꯗꯧ ꯃꯜꯂꯦꯅꯦ꯫
ꯃꯈꯣꯏꯗꯁꯨ ꯂꯩꯕ꯭ꯔꯥ? ꯇꯥꯕ꯭ꯔꯣ ꯑꯣꯎ ꯎꯝ ꯌꯥꯝ ꯍꯥꯎꯗꯧ ꯃꯜꯂꯦ꯫ ꯑꯩꯈꯣꯏꯁꯨ ꯁꯦꯝꯔꯒ ꯆꯁꯦ꯫ ꯎꯝ ꯇ꯭ꯔꯥꯏ ꯇꯧꯁꯦ꯫
ꯎꯝ
ꯀꯦꯔꯣꯠꯒꯨꯝꯕ ꯖꯠꯖꯥ ꯍꯥꯕꯔꯒ ꯀꯣ꯫ ꯌꯦꯔꯨꯝ ꯍꯞꯔꯒꯥꯥ ꯃꯤꯗꯤ ꯇꯧꯋꯦ꯫
ꯎꯝ ꯑꯩ ꯑꯩ ꯊꯥꯛꯄꯗꯣ ꯁꯣꯞꯇꯣ ꯀꯦꯔꯣꯠꯁꯨ ꯍꯥꯞꯄꯦ꯫ ꯀꯦꯔꯣꯠꯁꯨ ꯑꯩ ꯖꯥꯠ ꯖꯥꯠ ꯍꯥꯞꯄꯦꯅꯦ ꯌꯥꯝ ꯐꯌꯦ꯫
ꯍꯛꯆꯥꯡꯗꯤ ꯐꯒꯅꯤ ꯀꯦꯔꯣꯠꯒꯨꯝꯕꯗꯣ
ꯎꯝ
ꯑꯗꯨ ꯇꯦꯁꯇꯤ ꯀꯃꯥꯏꯅ ꯇꯧꯕ꯭ꯔꯣ, ꯊꯨꯝꯕ꯭ꯔꯥ ꯀꯩꯅꯣ ꯇꯧꯕ꯭ꯔꯥ?
ꯑꯁ ꯑꯩ ꯈꯪꯗꯦꯗ ꯑꯩ ꯏꯁꯥ ꯅꯨꯡꯉꯥꯏꯇꯅ ꯊꯛꯄꯒꯤꯀꯣ,
ꯑꯣ ꯑꯣ
ꯃꯥꯍꯥꯎ ꯈꯪꯗꯕ ꯑꯩꯁꯦ꯫
ꯎꯝ ꯎꯝ
ꯅꯨꯡꯉꯥꯏꯔꯒ ꯊꯛ
ꯏꯟꯖꯥꯡ ꯍꯧꯗꯇ꯭ꯔꯁꯨ ꯑꯁꯤ ꯊꯥꯛꯔꯗꯤ ꯌꯥꯒꯅꯤ꯫
ꯎꯝ ꯊꯛꯄꯗꯤ ꯅꯨꯡꯉꯥꯏꯗꯤ ꯅꯨꯡꯉꯥꯏꯌꯦ꯫
ꯑꯣ ꯑꯣ ꯑꯣ ꯑꯗꯨꯗꯤ ꯐꯥꯏꯅꯦ ꯆꯥ ꯑꯣꯏꯔꯗꯤ ꯌꯥꯝ ꯐꯔꯦꯅꯦ꯫
ꯑꯥ ꯌꯥꯝ ꯍꯣꯡꯉꯦ ꯑꯩꯅ ꯈꯟꯕꯒꯤ ꯑꯩꯗꯤ ꯐꯤꯐꯇꯤꯟ ꯐꯤꯇꯤꯟ ꯒꯨꯝꯕꯥ ꯉꯥꯛꯇꯥ ꯫ ꯎꯝ ꯐꯤꯐꯇꯤꯒꯤꯗꯣ ꯌꯦꯟꯒꯨꯝꯕꯒꯤꯅꯦ꯫
ꯑꯣ ꯅꯠꯇꯦ ꯇꯔꯥ ꯇꯔꯥꯒꯤꯗꯣ ꯄꯦꯛꯀꯦꯠ ꯎꯝ ꯄꯦꯛꯀꯦꯠ ꯃꯉꯥ ꯐꯥꯎꯕ ꯌꯥꯏ ꯍꯥꯏꯕ꯫
ꯑꯥ ꯌꯦꯟꯒꯤꯗꯣ ꯌꯦꯟꯒꯤꯁꯨ ꯆꯥꯎꯕꯗꯣ ꯐꯤꯐꯇꯤ ꯍꯥꯏꯕꯅꯦ ꯑꯗꯨꯕꯨ,
ꯃꯣꯏꯒꯤ ꯌꯦꯟꯒꯤꯗꯣ ꯐꯥꯒꯗ꯭ꯔꯣꯀꯣ꯫
ꯎꯝ ꯌꯦꯟꯒꯤꯁꯨ ꯍꯥꯎꯕꯅꯦ꯫
ꯍꯣꯏ ꯊꯛꯄꯤ ꯅꯨꯡꯉꯥꯏꯅꯤ ꯑꯉꯥꯡꯒꯨꯝꯕꯁꯨ ꯊꯛꯄ ꯅꯨꯡꯉꯥꯏꯅꯤ꯫ ꯐꯤꯂꯤꯝꯒꯨꯝꯕ ꯌꯦꯡꯅꯤꯡꯔꯒ ꯇꯨꯝ ꯊꯥꯛꯄꯗꯤ ꯐ꯭ꯂꯥꯛꯁ ꯂꯩꯔꯗꯤ ꯅꯨꯡꯉꯥꯏꯅꯤ ꯏꯁꯤꯡ ꯑꯁꯥꯥꯕ
ꯍꯣꯏ꯫
ꯂꯧꯔꯒ꯫
ꯀꯔꯤꯁꯨ ꯂꯩꯇꯕꯒꯤ ꯅꯨꯡꯉꯥꯏꯇ
ꯎꯝ꯫ ꯐ꯭ꯂꯥꯛꯁꯇ ꯍꯥꯞꯄ꯭ꯔꯒꯀꯣ ꯇꯨꯝ ꯀꯥꯟꯗ ꯑꯗꯨꯝ ꯗꯥꯏꯔꯦꯛ ꯇꯧꯕ ꯌꯥꯈ꯭ꯔꯅꯤ꯫
ꯎꯝ ꯑꯦ ꯁꯣꯏꯕꯨꯝ ꯌꯥꯝ ꯂꯩꯌꯦ ꯑꯩꯈꯣꯏꯗ ꯎꯝ꯫
ꯃꯨꯛꯇ ꯒ꯭ꯌꯥꯁ ꯁꯥꯍꯟꯕ ꯇꯥꯕ꯫
ꯎꯝ꯫
ꯑꯩꯒꯤ ꯐ꯭ꯔꯦꯟꯗꯣ ꯐ꯭ꯂꯥꯛꯁ ꯃꯣꯔꯣꯛ ꯇꯧꯁꯤꯔꯥ ꯍꯥꯏꯕꯅꯤ ꯑꯗꯨ ꯃꯃꯟ ꯀꯌꯥꯔꯥ ꯍꯥꯏꯔꯒ ꯋꯥꯟ ꯊꯥꯎꯖꯟ ꯐꯥꯏꯚ ꯍꯟꯗ꯭ꯔꯦꯠ ꯍꯥꯏꯕ꯭ꯔꯥ
ꯑꯩꯁ ꯉꯝꯗꯔꯦ꯫ ꯎꯝ ꯑꯩꯈꯣꯏꯗꯤ ꯁꯦꯟꯊꯣꯛ ꯂꯝꯕꯤ ꯂꯩꯇꯕꯅꯤꯅ ꯀꯣ꯫
ꯁꯦꯟꯊꯣꯛ ꯂꯝꯕꯤ ꯂꯩꯔꯗꯤ ꯌꯥꯒꯗꯕ꯫
ꯎꯝ꯫
ꯐ꯭ꯂꯥꯛꯁꯇꯤ ꯂꯧꯗꯤ ꯂꯧꯅꯤꯡꯉꯦ ꯐ꯭ꯂꯥꯛꯁ ꯂꯩꯕꯗꯣ ꯌꯥꯝ ꯐꯩꯌꯦ ꯑꯉꯥꯡꯒꯤꯁꯨꯀꯣ꯫
ꯎꯝ ꯎꯝ꯫
ꯍꯣꯏ ꯏꯔꯨꯅꯤꯡ ꯑꯩꯈꯣꯏꯁꯨ ꯆꯥꯒꯨꯝꯕ ꯊꯥꯛꯅꯤꯡꯒꯨꯝꯕꯗꯣ ꯌꯥꯝ ꯐꯔꯦ꯫
ꯑꯝ ꯐꯔꯦ ꯅꯨꯄꯤ ꯑꯃꯒꯤ ꯌꯨꯝꯗꯗꯤ ꯑꯅꯤ ꯂꯩꯕꯅꯦ ꯃꯥꯒꯤꯗꯤ꯫
ꯑꯣ ꯀꯔꯤꯅꯣ ꯊꯣꯡꯗꯔꯤ꯫ ꯎꯝ ꯑꯩꯒꯤ ꯐ꯭ꯔꯦꯟꯗꯤ ꯀꯟꯅ ꯍꯣꯠꯅꯔꯒ ꯂꯩꯌꯦꯅꯦ ꯃꯔꯨꯞ